ꯍꯜꯂꯣ
ꯇꯥꯕꯣ
ꯑ ꯇꯥꯏꯌꯦ ꯇꯥꯏꯌꯦ ꯄꯨꯡ ꯀꯌꯥꯗ ꯍꯧꯒꯠꯄꯤꯒꯦ ꯉꯁꯤꯁꯤꯕꯨ
ꯉꯁꯤꯁꯦ ꯈꯤꯇꯪ ꯉꯜꯂꯤ ꯄꯨꯡ ꯇꯔꯨꯛꯗꯣ ꯃꯄꯥ ꯑꯣꯏꯒꯨꯝ ꯄꯨꯡ ꯇꯔꯨꯛ ꯇꯔꯨꯈꯥꯏ ꯑꯗꯨꯋꯥꯏꯗ ꯍꯧꯒꯠꯅꯤꯡ ꯇꯧꯕꯩ ꯁꯨꯝ ꯑꯗꯨꯝ ꯍꯤꯞꯄ ꯂꯩꯔꯕ ꯃꯉꯥꯗꯗꯤ ꯃꯤꯀꯞ ꯊꯣꯛꯑꯕꯅꯤꯗ ꯅꯪꯕꯨꯨ ꯀꯥꯏ ꯂꯩꯕꯅꯣ
ꯑꯩꯕꯨꯗꯤ ꯌꯨꯝꯗ ꯂꯩꯌꯦ ꯑꯗꯣ ꯇꯔꯨꯛ ꯇꯒꯤꯅ ꯍꯧꯖꯤꯛ ꯅꯤꯄꯥꯟꯐꯧꯖꯤ ꯀꯩꯗꯧꯔꯒ ꯂꯦꯟꯕꯤꯈꯤꯒꯦ ꯋꯥꯀꯤꯡꯒꯨꯝꯕ ꯆꯠꯂꯨꯕ꯭ꯔꯥ ꯅꯠꯇ꯭ꯔꯒ ꯏꯃꯨꯡꯗ ꯑꯗꯨꯝ ꯊꯕꯛ ꯏꯪꯈꯥꯡ ꯑꯇꯣꯞ ꯑꯇꯣꯞꯄ ꯇꯧꯕ꯭ꯔꯥ ꯀꯃꯥꯏ ꯇꯧꯒꯦ
ꯑꯩꯁꯦ ꯑꯦꯛꯁꯔꯁꯥꯏꯁ ꯈ ꯇꯧꯈ꯭ꯔꯦ ꯑꯗꯨꯒ ꯂꯨꯖꯔꯦ ꯑꯗꯨ ꯕ꯭ꯔꯦꯛꯐꯥꯁꯇꯤ ꯇꯧꯔꯛꯇꯔꯦ ꯃꯄꯥꯟꯗ ꯑꯣꯏꯅ ꯀꯩꯅꯣ ꯇꯧꯔꯒꯦ ꯍꯥꯏ ꯁꯤꯡꯒꯥꯏꯔꯕꯗꯤ ꯂꯩꯔꯨꯕꯅꯤ ꯑꯗꯣ ꯍꯣꯞ ꯀꯣꯐꯤ ꯇꯧꯒꯦ ꯇꯧꯔꯤ ꯀꯣꯐꯤ ꯕ꯭ꯂꯦꯛ ꯀꯣꯐꯤꯗꯤ ꯊꯛꯏꯗꯅ ꯁꯨꯒꯔ ꯆꯤꯅꯤ ꯌꯥꯎꯗꯕꯤꯗ ꯑꯗꯨꯒ ꯅꯪ ꯇꯧꯔꯛꯄꯗ ꯉꯥꯏ ꯍꯥꯏꯇꯥꯔꯦ ꯀꯃꯥꯏꯅ ꯇꯧꯔꯤ ꯅꯪꯗꯤ
ꯑꯣ ꯑꯩ ꯑꯩꯕꯨ ꯑꯩꯕꯨꯗꯤ ꯌꯥꯍꯧꯕꯗꯣ ꯄꯨꯡ ꯇꯔꯦꯠ ꯁ꯭ꯋꯥꯏꯗ ꯍꯧꯒꯠꯂꯦ ꯑꯗꯨꯒ ꯕ꯭ꯔꯦꯛꯐꯥꯁ ꯇꯧꯗ꯭ꯔꯤ ꯑꯩ ꯍꯧꯖꯤꯛ ꯕ꯭ꯔꯦꯛꯐꯥꯁ ꯇꯧꯔꯗꯣꯏꯅꯦ ꯑꯗꯨꯒ ꯀꯩꯅꯣ ꯅꯪ ꯂꯥꯛꯑꯕ꯭ꯔꯣ ꯀꯩꯅꯣꯗ ꯅꯪꯒꯤ ꯂꯥꯏꯔꯤꯛ ꯄꯥꯕꯗꯨꯗ ꯂꯥꯛꯑꯕ꯭ꯔꯣ ꯀꯃꯥꯏꯅ ꯇꯧꯒꯦ
ꯑꯣ ꯂꯩꯕꯨꯗꯤ ꯂꯩꯔꯦ ꯂꯥꯛꯄꯗ ꯉꯥꯏꯔꯤꯗ ꯑꯗꯨꯒꯤꯗꯤ ꯍꯧꯒꯠꯂꯒ ꯀꯩꯅꯣ ꯇꯧꯕꯅꯦ ꯗꯥꯏꯔꯦꯛ ꯑꯩꯅ ꯍꯥꯏꯗꯣꯏꯅꯦ ꯍꯧꯖꯤꯛ ꯕ꯭ꯔꯦꯛꯐꯥꯁ ꯇꯧꯗꯕꯤꯗ ꯀꯩꯅꯣ ꯇꯧꯕꯅꯦ ꯃꯁꯤꯗꯤ ꯇꯧꯔꯔꯣ ꯃꯄꯥꯟꯗ ꯑꯣꯏꯅ ꯀꯩꯅꯣ ꯀꯩ ꯀꯩꯅꯣ ꯌꯦꯡꯒꯦ ꯍꯥꯏꯗ ꯁ꯭ꯒꯥꯗ ꯂꯩꯔꯒ ꯑꯌꯨꯛꯇ ꯕ꯭ꯂꯦꯛ ꯀꯣꯐꯤꯗ ꯑꯗꯨꯝ ꯆꯥꯡ ꯅꯥꯏꯅ ꯊꯛꯑꯅꯤꯅ ꯇꯧꯔꯨꯔꯒꯦ ꯇꯧꯔꯤꯕ ꯂꯝꯕꯤ ꯈꯔ ꯁꯣ ꯆꯠꯄꯅꯦ ꯑꯁ ꯀꯣꯏꯊꯣꯛ ꯀꯣꯏꯁꯤꯟ ꯇꯧꯔ ꯊꯣꯛꯂꯛꯄꯅꯤꯗ ꯑꯗꯨ ꯅꯪꯅ ꯅꯪꯒꯤꯗꯤ ꯀꯩꯅꯣ ꯅ ꯊꯕꯛꯇꯤ ꯄꯨꯡ ꯀꯌꯥꯗ ꯀꯩꯅꯣ ꯇꯧꯕꯣ ꯉ ꯁꯤ ꯁꯨꯇꯤꯒꯒꯤ ꯑꯣꯏꯕ꯭ꯔꯣ ꯀꯃꯥꯏꯅ ꯇꯧꯒꯦ
ꯁꯨꯇꯤ ꯑꯣꯏꯗꯌꯦ ꯑꯩꯁꯦ ꯄꯨꯡ ꯑꯗꯨꯝ ꯁꯤ ꯍꯧꯖꯤꯛ ꯕ꯭ꯔꯦꯛꯐꯥꯁꯛ ꯆꯥꯕ ꯂꯣꯏꯔꯒ ꯑꯗꯨꯝ ꯑꯗꯒꯤ ꯒꯤ ꯏꯔꯨ ꯃꯥꯏꯊꯖꯕ ꯇꯧꯔꯅꯤ ꯑꯗꯨꯒ ꯉꯥꯏꯍꯥꯛ ꯂꯩꯔꯒ ꯆꯥꯛ ꯆꯥꯔꯅꯤ ꯑꯗꯨꯃꯥꯏꯅ ꯇꯧꯔ ꯆꯠꯇꯣꯏꯅꯦ ꯃꯥꯄꯜ ꯃꯈꯥꯏ ꯁ꯭ꯋꯥꯏꯗ ꯑꯗꯣ ꯅꯪ ꯍꯧꯖꯤꯛ ꯀꯩꯅꯣ ꯊꯛꯀꯦ ꯇꯧꯔꯤꯕ꯭ꯔꯣ ꯃꯈꯣꯟ ꯌꯥꯝ ꯊꯣꯛꯄ ꯒ꯭ꯂꯥꯁꯀꯨꯝꯕ ꯑꯣꯠꯄꯒꯤꯀꯣ ꯆꯥꯃꯁꯅ ꯒ꯭ꯂꯥꯁ ꯑꯣꯠꯄꯒꯨꯝꯕ ꯃꯈꯣꯟ ꯊꯣꯛꯄ ꯑꯗꯣ ꯅꯪ ꯊꯛꯏꯁꯦ ꯃꯅꯨꯡꯗ ꯑꯗꯨꯝ ꯂꯩꯔꯒ ꯊꯛꯏꯕ꯭ꯔꯥ ꯅꯠꯇ꯭ꯔꯒ ꯅꯣꯏ ꯃꯄꯥꯟꯗ ꯊꯣꯛꯂꯛꯏꯔꯣ ꯃꯤ ꯑꯃꯇ ꯂꯥꯛꯇ꯭ꯔꯤꯕꯣ ꯀꯃꯥꯏꯅ ꯇꯧꯒꯦ ꯍꯧꯖꯤꯛꯄꯣ
ꯃꯤ ꯉꯁꯤ ꯉꯔꯥꯡꯁꯦ ꯁꯝꯅꯩꯅꯦ ꯃꯤ ꯂꯥꯛꯀꯟꯗꯦꯕ ꯀꯔꯤꯒꯤꯅꯣ ꯈꯪꯗꯦ ꯑꯩꯈꯣꯏ ꯃꯊꯛꯇꯁꯨ ꯃꯤ ꯑꯅꯤ ꯈꯛꯇ ꯐꯪꯕ ꯑꯃ ꯊꯣꯛꯏ ꯃꯈꯥꯗꯁꯨ ꯃꯤ ꯃꯉꯥ ꯇꯔꯨꯛ ꯁꯨꯔ ꯈꯪꯗ꯭ꯔꯦ ꯑꯗꯣ ꯍꯣꯏ ꯑꯩ ꯃꯄꯥꯟꯗꯗꯤ ꯃꯣꯏꯅ ꯕꯣꯏꯂꯔ ꯑꯃꯗꯤ ꯊꯝꯕꯅꯦꯕ ꯕꯣꯏꯂꯔ ꯑꯗꯩ ꯏꯁꯤꯡꯁꯨ ꯃꯄꯥꯟ ꯊꯝꯃꯤ ꯀꯦꯟ ꯋꯥꯇꯔꯗꯣ ꯀꯦꯟꯒꯤꯗꯣ ꯃꯄꯥꯟ ꯊꯝꯃꯒ ꯇꯤ ꯌꯥꯔꯒ ꯄꯣꯠꯇꯣ ꯊꯥꯡꯒꯠꯂꯦ ꯑꯗꯨꯗ ꯇꯦꯕꯜ ꯑꯃꯁꯨ ꯊꯝꯃꯦꯕ ꯍꯥꯏꯗꯤ ꯀꯩꯅꯣꯗꯣ ꯇꯦꯕꯜꯗꯣ ꯁꯥꯡꯉꯦꯕꯀꯣ ꯑꯗ ꯑꯁꯥꯡꯕꯗꯨꯗ ꯕꯣꯏꯂꯔꯁꯨ ꯊꯝꯕꯅꯤꯅ ꯑꯗꯨꯗ ꯄꯨꯂꯞ ꯍꯥꯞ ꯍꯥꯏꯔꯦ ꯊꯝꯃ ꯍꯥꯏꯔ ꯇꯧꯕꯅꯦ ꯍꯥꯟꯅꯒꯤ ꯃꯣꯏ ꯇꯦꯕꯜ ꯃꯆꯥ ꯑꯃ ꯊ ꯑꯗꯨꯅ ꯑꯃꯨꯛ ꯃꯊꯛ ꯊꯥꯡꯒꯠꯈ꯭ꯔꯕ ꯃꯊꯛꯥꯛ ꯆꯥꯛ ꯆꯥꯅꯕꯩ ꯈꯣꯠꯅꯅꯕꯩ ꯍꯥꯏꯗꯤ ꯃꯤꯁꯤ ꯆꯥꯛ ꯄꯨꯔꯛ ꯌꯥꯎꯋꯦꯕ ꯅꯨꯃꯤꯗꯥꯡꯗ ꯇꯟ ꯍꯥꯏꯗꯤ ꯅꯨꯡꯊꯤꯟꯁꯦ ꯆꯠꯊꯣꯛ ꯆꯠꯁꯤꯟ ꯇꯜꯂꯅꯤ ꯑꯩꯁꯨ ꯅꯣꯡꯊꯥꯗ ꯄꯨꯔꯛꯄꯅꯦꯕ ꯆꯥꯛ ꯏꯁꯤꯡꯁꯦ ꯑꯩ ꯃꯊꯛꯁꯨ ꯇꯦꯕꯜ ꯂꯩꯕ ꯃꯊꯛꯇ ꯑꯩꯈꯣꯏ ꯄꯥꯐꯝ ꯃꯅꯨꯡꯗꯁꯨ ꯆꯥꯕꯗ ꯅꯨꯡꯉꯥꯏꯇꯕꯅ ꯃꯅꯝꯗ ꯁꯨꯝ ꯆꯦꯟꯕꯅꯦ ꯃꯄꯥꯟ ꯊꯣꯛꯂꯒ ꯁꯨꯝ ꯆꯥꯕ ꯑꯗꯨ ꯃꯈꯥꯗꯁꯨ ꯃꯈꯥꯗꯗꯤ ꯆꯥꯐꯝꯗꯤ ꯂꯩꯇꯦꯕꯀꯣ ꯃꯣꯏ ꯆꯥ ꯊꯛꯅꯉꯥꯏ ꯇꯦꯕꯜ ꯁꯥꯡꯊꯛ ꯇꯧꯕ ꯑꯃꯗꯤꯝꯗꯤ ꯁꯨꯝ ꯒ꯭ꯂꯥꯁ ꯒ꯭ꯂꯥꯁ ꯊꯝꯗꯅꯕ ꯈꯣꯠꯅꯕ ꯑꯗꯩ ꯑꯃꯗꯤ ꯊꯝꯕ ꯑꯗꯩ ꯅꯥꯀꯟꯗꯁꯨ ꯃꯣꯏ ꯁꯦꯜꯐ ꯀꯃꯥꯏꯅꯗꯤ ꯑꯃ ꯊꯝꯃꯦꯕꯀꯣ ꯑꯗꯣ ꯁꯤꯒꯤ ꯑꯁꯥꯡꯕꯗꯨꯅ ꯑꯃꯨꯛ ꯕ꯭ꯔꯣꯏꯂꯔ ꯅꯨꯡꯅ ꯊꯝꯕꯅꯤꯅ ꯑꯗꯨꯗ ꯑꯣꯏꯅ ꯄꯨꯂꯞ ꯇꯧꯕꯅꯦꯕ
ꯑꯗꯣ ꯅꯣꯏꯒꯤ ꯍꯧꯖꯤꯛꯀꯤ ꯃꯊꯛꯇ ꯅꯣꯏ ꯍꯧꯖꯤꯛ ꯇꯦꯕꯜ ꯊꯝꯃꯦꯦ ꯍꯥꯏꯁꯦ ꯑꯃ ꯃꯃꯥꯡ ꯂꯝ ꯑꯣꯏꯔꯞꯅ ꯑꯣꯄꯟ ꯁ꯭ꯄꯦꯁ ꯂꯩꯕꯗꯨꯗ ꯑꯣꯏꯗꯣꯏ ꯅꯠꯇ꯭ꯔꯣ ꯍꯥꯏꯗꯤ ꯋꯥꯜꯅ ꯁꯥꯏꯠ ꯑꯃꯕꯨꯗꯤ ꯂꯩꯕ ꯃꯥꯜꯂꯦ ꯑꯃꯔ ꯑꯅꯤꯔ ꯑꯗꯨꯒ ꯄꯨꯔꯥ ꯐꯣꯔ ꯋꯥꯔꯅꯗꯤ ꯐꯥꯖꯤꯟꯗꯕ ꯃꯐꯝꯗꯨꯣ ꯑꯣꯏꯗꯣꯏꯔꯣ ꯀꯃꯥꯏꯅ ꯇꯧꯕꯅꯣ
ꯈꯔ ꯃꯈꯥꯒꯤꯗꯔꯣ
ꯃꯊꯛꯀꯤꯅꯦ ꯑꯩꯅ ꯍꯪꯉꯤꯁꯤ
ꯃꯊꯛꯀꯤ ꯑꯥ ꯃꯊꯛꯀꯤꯗꯨꯗꯤ ꯑꯃ ꯍꯣꯏ ꯋꯥꯜ ꯈꯥꯗꯕꯤꯗꯣ ꯄꯨꯔꯥ ꯈꯤꯇꯪ ꯑꯣꯄꯟ ꯑꯣꯏꯕꯤꯗꯣ ꯑꯗꯨꯗ ꯑꯣꯏꯅ ꯇꯦꯕꯜꯗꯣ ꯑꯆꯧꯕ ꯑꯃ ꯊꯝꯕꯅꯦꯕ ꯃꯌꯥꯒꯤꯗꯣ ꯊꯝꯅꯉꯥꯏ ꯍꯥꯏꯇꯥꯔꯦ ꯆꯧꯀꯤꯗꯤ ꯑꯃ ꯑꯅꯤ ꯑꯍꯨꯝ ꯄ꯭ꯂꯥꯁꯇꯤꯛꯀꯤ ꯑꯅꯤ ꯑꯗꯒꯤ ꯑꯃ ꯌꯣꯠꯀ ꯑꯃꯗꯤ ꯑꯣꯏꯒꯨꯝ ꯇꯧꯖꯈꯤꯕꯕꯅꯦꯕ ꯑꯗꯨꯃꯥꯏꯅꯗꯤ ꯊꯝꯕꯅꯦꯕ ꯍꯦꯛ ꯍꯦꯛ ꯑꯃꯨꯛ ꯄꯨꯊꯣꯛꯄ ꯌꯥꯎꯔꯦ ꯆꯧꯀꯤꯁꯤ ꯒꯌꯥꯡꯦꯟ ꯆꯥꯗꯦꯅꯦ ꯇꯣꯉꯥꯟ ꯇꯣꯉꯥꯟ ꯑꯁꯣꯝꯕ ꯈꯔ ꯃꯊꯛꯇꯤ ꯈꯤꯇꯪ ꯇꯦꯔꯦꯁ ꯀꯃꯥꯏꯅ ꯍꯥꯡꯉ ꯂꯩꯗꯅ ꯑꯗꯨꯅ ꯐꯝꯗꯣꯛ ꯐꯝꯗꯁꯤ ꯃꯤꯅ ꯑꯃꯨꯛ ꯈꯔ ꯊꯥꯞꯅ ꯊꯥꯞꯅ ꯐꯝꯅꯤꯡꯉꯀꯥꯟꯗꯗꯤ ꯅꯨꯡꯉꯥꯏꯇꯕꯗꯣ ꯃꯅ ꯀꯥꯏ ꯀꯥꯏ ꯆꯧꯀꯤꯁꯦ ꯀꯥꯏ ꯀꯥꯏ ꯄꯨꯅꯒ ꯒ꯭ꯌꯥꯟ ꯇꯥꯔꯗꯤ ꯑꯗꯨꯝ ꯄꯨꯔꯒ ꯑꯗꯨꯝ ꯍꯜꯂꯛꯑꯒ
ꯑꯗꯨꯗ ꯅꯪ ꯀꯩꯅꯣꯗꯤ ꯉꯁꯤ ꯆꯥꯛ ꯆꯥꯕꯗꯤ ꯄꯨꯡ ꯀꯌꯥꯃꯨꯛꯇ ꯑꯃꯨꯛ ꯍꯟꯗꯣꯏꯅꯣ
ꯆꯥꯛꯁꯦ ꯉꯁꯤꯒꯤꯗꯤ ꯑꯩ ꯒ꯭ꯌꯥꯟ ꯇꯥꯗ꯭ꯔꯤ ꯍꯥꯏꯇꯥꯔꯦ ꯂꯥꯛꯄꯗꯁꯨ ꯉꯥꯏꯔꯤꯅ ꯑꯗꯒꯤꯟꯁꯥꯡ ꯆꯥꯛ ꯌꯦꯟꯁꯥꯡꯗꯤ ꯑꯩꯈꯣꯏ ꯋꯥꯥꯟꯗꯗꯤ ꯂꯣꯏꯈ꯭ꯔꯕꯅꯦꯕ ꯉꯁꯤꯒꯤꯗꯤ ꯈꯔ ꯉꯟꯅ ꯍꯧꯒꯠꯂꯒꯦ ꯂꯣꯏꯔꯒꯦ ꯍꯥꯏꯗꯣ ꯃꯥꯅ ꯉꯔꯥꯡꯗꯤ ꯑꯗꯨꯝ ꯉꯟꯅ ꯇꯨꯝꯃꯦ ꯣ ꯑꯃꯨꯛ ꯉꯟꯅ ꯊꯣꯛꯂꯛꯑ ꯉꯟꯅ ꯀꯩꯅꯣ ꯇꯧꯔꯕꯅꯤꯅ ꯍꯗ ꯑꯁ ꯈꯪꯗꯦꯅꯦ ꯆꯥꯈꯤꯁꯦ ꯍꯥꯏꯕ ꯑꯃ ꯈꯪꯗꯦ ꯅꯪꯗꯤ ꯀꯃꯥꯏꯅ ꯇꯧꯔꯤꯦ ꯅꯪꯅꯪ ꯑꯃꯨꯛ ꯆꯥꯁꯤꯡꯅ ꯀꯃꯥꯏꯅ ꯇꯧꯔꯦꯁ
ꯆꯍꯤ ꯆꯥꯔ ꯆꯠꯂꯅꯦꯕꯀꯣ ꯑꯗꯨꯒ ꯇꯤꯐꯤꯟ ꯃꯆꯥ ꯑꯃꯁꯨ ꯄꯨꯗꯣꯏꯅꯦ ꯑꯗꯨꯅ ꯍꯣꯔꯦꯟ ꯅꯨꯡꯊꯤꯟ ꯑꯥꯗ ꯑꯗꯨꯝ ꯆꯥꯔꯨꯅꯕ ꯑꯗꯣ ꯅꯪ ꯆꯥꯛꯀꯦ ꯀꯩꯅꯣ ꯈꯪꯗꯦ ꯍꯥꯏꯁꯦ ꯀꯩꯅꯣ ꯅꯪ ꯆꯥꯛ ꯆꯥꯕ ꯆꯠꯂꯣꯏꯒꯦ ꯈꯟꯕꯒꯤꯔ ꯑꯗꯨꯝ ꯑꯗꯨꯗ ꯂꯩꯔꯒ ꯀꯩꯅꯣꯝꯃ ꯆꯥꯒꯦ ꯈꯟꯕꯒꯤꯔ ꯀꯔꯤꯒꯤꯅꯣ ꯅꯪ ꯈꯪꯗ꯭ꯔꯤ ꯍꯥꯏꯁꯤꯕꯣ ꯆꯥꯛ ꯆꯥꯔꯣꯏꯒꯦ ꯍꯥꯏꯔꯕ ꯇꯥꯗꯕꯔꯣ
ꯑꯥꯎ ꯇꯥꯏ ꯇꯥꯏ ꯉꯁꯥꯏꯗꯣ ꯍꯥꯏꯐꯦꯠꯇꯥꯡ ꯀꯨꯝ ꯇꯧꯕ
ꯇꯠꯀꯨꯝ ꯂꯥꯛꯀꯨꯝ ꯇꯧꯗꯦꯗ ꯅꯪꯅ ꯅꯪꯅ ꯈꯨꯝꯗꯕ ꯑꯣꯏꯔꯝꯅꯤ ꯆꯥꯛ ꯆꯥꯔꯣꯏꯒꯦ ꯍꯥꯏꯔꯤꯁꯤ ꯀꯔꯤꯒꯤꯅꯣ ꯍꯪꯕꯅꯤꯗ ꯑꯩꯅ ꯍꯥꯏꯁꯤꯅ
ꯍꯎꯀꯤꯗꯨ ꯇꯧꯍꯧꯗꯔꯦ ꯀꯔꯤ ꯍꯥꯏꯅꯣ
ꯅꯪꯅ ꯆꯥꯛ ꯆꯥꯕꯒꯤ ꯈꯪꯗꯔꯤ ꯍꯥꯏꯁꯦ ꯆꯥꯛꯁꯦ ꯆꯥꯕ ꯆꯠꯂꯣꯏꯒꯦ ꯍꯥꯏꯔꯤꯕ꯭ꯔꯥ ꯑꯗꯨꯗ ꯀꯩꯅꯣꯝꯃ ꯆꯥꯒꯦ ꯍꯥꯏꯔꯤꯕ꯭ꯔꯥ ꯀꯔꯤꯒꯤꯅꯣ ꯈꯪꯗ꯭꯭ꯔꯤ ꯍꯥꯏꯁꯦ
ꯈꯟꯗ꯭ꯔꯤ ꯍꯥꯏ ꯑ ꯈꯟꯗꯔꯤ ꯍꯥꯏꯗꯤ ꯉꯁꯤ ꯆꯇꯣꯛ - ꯆꯥꯁꯤꯟ ꯇꯪ ꯝ ꯇꯧꯕ ꯋꯥ ꯑꯩꯁꯦ ꯫ ꯑꯧꯅ ꯆꯥꯛꯇꯤ ꯍꯣꯔꯦꯟ ꯂꯃꯛꯀꯥꯟꯗꯗꯤ ꯆꯠꯄꯨꯗꯤ ꯆꯠꯀꯦ ꯑꯃꯨꯛ ꯑꯩꯁꯦ ꯁꯨꯃꯥꯏꯅꯁꯨ ꯇꯧꯋꯦꯕꯀꯣ ꯍꯥꯏꯗꯤ ꯁꯨꯃꯥꯏꯅ ꯁꯤꯒꯤ ꯁꯨꯒꯨꯝꯕ ꯋꯦꯗꯔꯁꯦ ꯍꯥꯏꯇꯥꯔꯦ ꯫ ꯁꯨꯝꯕ ꯑ ꯍꯥꯏꯗꯤ ꯁꯥ ꯁꯥꯗꯕ ꯀꯩꯅꯣ ꯇꯧꯋꯦ ꯄꯣꯛ ꯌꯨꯝꯍꯟꯗꯣ ꯇꯜꯂꯦꯕ ꯒꯥꯔꯤꯗꯣ ꯍꯥꯏꯗꯤ ꯂꯝꯕꯤ ꯂꯝꯍꯥꯡꯗꯣ ꯅꯨꯡꯉꯥꯏꯇꯕꯅ ꯆꯣꯠꯂꯤ ꯆꯣꯠꯂꯤ ꯂꯥꯎꯔꯦ ꯆꯠꯊꯣꯛꯅꯤꯡꯇꯔꯦ ꯈꯣꯠꯅꯤꯡꯇꯔꯦ ꯁꯤꯗ ꯀꯩꯅꯣ ꯈꯛ ꯆꯥ ꯇꯣꯛꯄ ꯍꯦꯛꯇ ꯌꯥꯎꯋꯦꯕ ꯑꯩ ꯃꯔꯛ - ꯃꯔꯛ ꯁꯤꯗꯒꯤ ꯑꯥꯂꯨ ꯁꯥꯛꯀꯥ ꯆꯅꯥꯒ ꯂꯩꯔꯅꯤ ꯅꯠꯇ꯭ꯔꯒ ꯕꯣꯔꯥ ꯇꯧꯔꯅꯤ ꯀꯣꯐꯤ ꯑꯃ ꯁꯦꯝꯃꯅꯤ ꯂꯣꯊꯣꯛ ꯂꯣꯏꯕ ꯍꯥꯏꯇꯥꯔꯦꯀꯣ ꯑꯗꯨꯝ ꯆꯠꯇꯣ ꯇꯜꯂꯀꯥꯟꯗ ꯑꯗꯨꯏꯅ ꯍꯥꯏꯕꯝ ꯈꯪꯗꯦ ꯍꯥꯏꯕꯒꯤꯅꯤꯗ ꯈꯔꯅ ꯊꯣꯛꯂꯛꯑꯒ ꯅꯠꯇ꯭ꯔꯒ ꯈꯤꯇꯪ ꯅꯨꯡꯉꯥꯏꯔꯀꯥꯟꯗ ꯍꯥꯏꯇꯥꯔꯦ ꯆꯠꯄꯅꯤ ꯍꯥꯏꯇꯥꯔꯦ ꯅꯠꯇ꯭ꯔꯗꯤ ꯆꯠꯀꯟꯗꯦ ꯍꯥꯏꯇꯥꯔꯦ ꯅꯠꯇ꯭ꯔ ꯑꯩꯅ ꯃꯃꯥꯡꯗꯁꯨꯗꯤ ꯑꯩ ꯈꯔ ꯄꯨꯔꯛꯏ ꯍꯥꯏꯁꯦ ꯆꯥꯛꯁꯦ ꯑꯩꯁꯨ ꯌꯥꯝ ꯇꯣꯏꯅꯗꯤ ꯄꯨꯔꯛꯄꯅꯦꯕ ꯇꯤꯐꯤꯟ ꯑꯅꯤꯗ ꯄꯨꯔꯛꯑꯦ ꯑꯗꯒꯤ ꯁꯤ ꯑꯗꯨꯝ ꯆꯥꯔꯦ ꯆꯠꯇꯧ ꯇꯜꯂꯕꯅꯤꯅ꯫ ꯁꯨꯃꯥꯏꯅ ꯌꯥꯝꯅꯗꯤ ꯌꯥꯎꯔꯔꯣꯏꯅ ꯑꯩꯁꯨꯝ ꯀꯩꯅꯣ ꯇꯧꯋꯦ ꯑꯁ ꯅꯨꯡꯉꯥꯏꯇꯦ ꯍꯥꯏꯕꯒꯤ ꯑꯃꯨꯛ ꯌꯨꯝ ꯍꯟꯗꯔꯦ ꯍꯥꯏꯕꯒꯤ ꯑꯃꯨꯛ ꯑꯗꯨꯝ ꯐꯥꯗꯣꯛ ꯁꯨꯝ ꯍꯟꯕꯅꯦꯕꯥ
ꯑꯗꯣ ꯀꯩꯅꯣ ꯇꯧꯕꯔꯣ ꯉꯁꯤꯗꯤ ꯆꯥꯛ ꯄꯨꯔꯛꯇ꯭ꯔꯕꯣ? ꯀꯃꯥꯏ ꯇꯧꯏꯅꯣ?
ꯆꯥꯛꯇꯨ ꯀꯩ ꯍꯥꯏꯕ
ꯉꯁꯤꯗꯤ ꯆꯥꯛ ꯄꯨꯔꯛꯇ꯭ꯔꯕꯕ?
ꯉꯁꯤꯗꯤ ꯆꯥꯛ ꯄꯨꯔꯛꯇ꯭ꯔꯦ ꯑꯩꯅ ꯍꯥꯏꯗꯨꯅꯤ ꯉꯁꯥꯏ ꯇꯝ ꯕ꯭ꯔꯦꯛꯐꯥꯁꯇꯣ ꯕ꯭ꯔꯦꯛꯐꯥꯁꯇꯨꯁꯨ ꯇꯧꯗ꯭ꯔꯦ ꯉꯁꯤ ꯍꯧꯒꯠꯂꯦ ꯑꯗꯒꯤ ꯍꯧꯒꯠꯄꯒ ꯉꯁ ꯁꯤꯗꯤ ꯌꯥꯝꯅ ꯀꯩꯅꯣ ꯇꯧꯔꯦ ꯍꯧꯒꯠꯄꯗꯩꯩ ꯏꯁꯤꯡꯗꯣ ꯏꯁꯤꯡ ꯑꯁꯥ ꯂꯩꯔꯝꯕꯅꯤꯅ ꯍꯧꯒꯠꯂꯦ ꯍꯧꯒꯠꯄ ꯀ ꯌꯥ ꯁꯦꯡꯅ ꯗꯥꯏꯔꯦꯛ ꯂꯨꯖꯔꯦ꯫ ꯍꯥꯟꯅꯗꯤ ꯑꯦꯁ ꯁꯥꯍꯜꯂꯝꯃꯒ ꯀꯩꯅꯣ ꯇꯧꯕꯗꯣ ꯏꯁꯤꯡ ꯑꯁꯥꯕ ꯂꯩꯔꯝꯕ ꯂꯩꯔꯝꯃꯕꯅꯤꯅ ꯑꯗꯨꯒ ꯕ꯭ꯔꯦꯛꯐꯥꯁ ꯆꯥꯛꯄꯨꯗꯤ ꯂꯣꯏꯔꯕ ꯈꯣꯕꯅꯆꯥꯛꯄꯨꯗꯤ ꯆꯥꯅꯤꯡꯇꯔꯦ ꯑꯗꯣ ꯃꯄꯥꯟꯗꯒꯤ ꯀꯩꯅꯣꯝꯈꯛ ꯌꯦꯡꯉꯨꯔꯒꯦ ꯍꯥꯏꯔꯒ ꯑꯗꯨꯝ ꯆꯥꯛꯁꯨ ꯉꯁꯤ ꯉꯁꯤꯕꯨꯗꯤ ꯄꯨꯔꯛꯀꯦ ꯈꯟꯅ - ꯈꯟꯅ ꯑꯁ ꯀꯣꯟꯅ ꯂꯥꯛꯑꯒꯦꯗ ꯑꯃꯨꯛ ꯀꯩꯅꯣ ꯇꯧꯈ꯭ꯔꯦ ꯍꯥꯏꯗꯤ ꯆꯥꯛꯇꯣ ꯄꯨꯨꯝꯃꯟꯗ ꯍꯥꯏꯇꯥꯔꯦ ꯏꯁꯥꯁꯦ ꯇꯟꯁꯤꯜꯂꯛꯑꯕ ꯍꯟꯖꯤꯅꯥꯕ ꯑꯗꯣ ꯑꯃꯨꯛ ꯍꯛꯁꯤꯗ ꯑꯃꯨꯛ ꯌꯧꯔꯛꯀꯥꯟꯗ ꯑꯃꯨꯛ ꯍꯟꯗꯣ ꯑꯃꯨꯛ ꯇꯟꯗꯕꯒꯤ ꯐꯤꯕꯝ ꯑꯃꯃꯨꯛ ꯇꯧꯔꯛꯔꯕ ꯍꯣꯔꯦꯟ ꯀꯔꯤ ꯇꯧꯗꯣꯏꯅꯣ ꯒ꯭ꯌꯥꯟ ꯃꯦꯟ ꯇꯥꯗꯦ ꯁꯤꯗ ꯑꯩꯈꯣꯏ ꯏꯇꯥꯎ ꯑꯣꯏꯒꯤꯁꯨ ꯃꯣꯏ ꯃꯣꯏ ꯃꯆꯦꯒꯤ ꯍꯩꯖꯤꯡꯄꯣꯠ ꯑꯝ ꯇꯧꯕ ꯑꯃꯁꯨ ꯇꯧꯔꯤꯕꯅꯦꯕ ꯈꯪꯗꯦ ꯃꯥꯅꯤ ꯉꯁꯥꯏꯗꯤ ꯀꯧꯔꯛꯄꯅꯦ꯫
ꯍꯣꯠꯂ ꯂꯥꯛꯄ ꯃꯥꯜꯂꯤꯗ ꯑꯩꯅ ꯁꯨꯝ ꯈꯟꯕꯗꯀꯣ ꯆꯥꯛꯇꯣ ꯍꯣꯔꯦꯟ ꯌꯥ ꯆꯥꯗ꯭ꯔꯁꯨ ꯌꯥꯔꯅꯤ ꯍꯥꯏꯕꯒꯤ ꯑꯪꯀ ꯑꯃ ꯍꯣꯠꯄ ꯃꯥꯜꯂꯦꯕ ꯅꯪꯁꯦ꯫
ꯍꯣꯠꯇꯦ ꯍꯣꯠꯇꯦ ꯑꯩ ꯍꯣꯠꯆꯗꯦ ꯂꯥꯛꯆꯗꯦ ꯆꯠꯇꯣ ꯒ ꯇꯜꯂꯦ ꯃꯥꯒꯤ ꯑꯣꯏꯗꯤ ꯀꯩ ꯈꯜꯂꯣꯏꯗꯕ ꯃꯣꯏ ꯃꯆꯦꯒꯤꯒ ꯑꯣꯏꯔꯗꯤ ꯃꯥꯅꯗꯤ ꯑꯦ ꯂꯥꯛꯑꯣ ꯈꯣꯠꯂꯨ ꯁꯨꯝ ꯄꯨꯜꯂꯕꯅꯤ ꯅ ꯍꯥꯏꯔꯝꯃꯁꯨ ꯉꯔꯥꯡꯁꯨ ꯁꯨꯝ ꯊꯦꯡꯅꯩ ꯑꯗꯨꯒ ꯑꯦ ꯂꯥꯛꯑꯣ ꯅꯪ ꯀꯩꯅꯣ ꯍꯥꯏꯗꯣꯛꯂꯛꯑꯣ ꯊꯕꯛ ꯀꯩꯅꯣ ꯇꯧꯗ꯭ꯔꯗꯤ ꯍꯥꯏꯐꯦꯠꯇꯪꯗꯤ ꯀꯩꯅꯣ ꯇꯧꯔ ꯂꯥꯛꯑꯣ ꯂꯥꯛꯑꯣ ꯫ ꯍꯥꯏꯔꯒ ꯇꯧꯔꯛꯄꯅꯦꯕ ꯑꯗꯩ ꯃꯃꯥꯡꯗꯁꯨ ꯇꯧꯕꯅꯦ ꯑꯗꯨꯗ ꯑꯁ ꯍꯣꯏ ꯇꯥꯎꯕꯤ ꯍꯥꯏꯔꯒ ꯑꯩꯁꯨ ꯏꯁꯦꯡ ꯁꯦꯡꯅ ꯋꯥꯔꯤꯗꯣ ꯀꯜꯂꯤꯗꯅ ꯃꯆꯦ ꯃꯆꯟꯒꯤ ꯗꯛ ꯑꯣꯏꯔꯛꯄꯗꯣ ꯊꯕꯛ ꯅꯨꯄꯥꯒꯤꯗꯤ ꯊꯕꯛ ꯅꯇꯅꯗꯤ ꯂꯩꯇꯦꯗꯣ ꯂꯨꯍꯣꯡ ꯈꯣꯡꯗꯣꯡꯉ ꯑꯩꯁꯦ ꯑꯅ ꯐꯔꯛ ꯇꯣ
ꯑꯗꯨꯕꯨꯗꯤ ꯃꯣꯏ ꯂꯨꯍꯣꯡꯕꯅ ꯗꯦꯠ ꯀꯌꯥꯗ ꯇꯥ ꯖꯥꯠꯅꯣ ꯃꯣꯏꯒꯤꯗꯣ
ꯃꯣꯏ ꯂꯨꯍꯣꯡꯕꯁꯤ ꯗꯦꯠꯁꯦ ꯌꯥꯝ ꯀꯥꯎꯒꯂꯦ ꯀꯨꯟꯍꯨꯝꯗꯣꯏ ꯍꯥꯏꯕ ꯀꯨꯟ ꯅꯤꯄꯥꯟ ꯍꯥꯏꯔ ꯑꯩ ꯅꯤꯡꯁꯤꯡꯊꯣꯛ ꯈꯤꯗ꯭ꯔꯕꯅꯦ ꯑꯩ ꯌꯥꯝ ꯀꯥꯎ ꯃꯥꯅꯗꯤ ꯃꯥꯅꯗꯤ ꯑꯁ ꯍꯟꯖꯤꯟ ꯍꯟꯖꯤꯟ ꯍꯥꯏꯗꯒ ꯃꯥꯁꯨ ꯇꯥꯡ ꯌꯥꯝ ꯀꯥꯎꯒꯜꯂꯦ ꯇꯣꯛꯞꯅꯦꯅ ꯑꯅ ꯑꯩꯈꯣꯏꯅꯤꯅꯦ ꯐꯔ ꯆꯥꯕꯩꯅꯤ ꯍꯥꯏꯕꯗꯦ ꯀ꯭ꯌꯥꯟ ꯇꯥꯗꯦ ꯑꯩ ꯈꯨꯃꯝ ꯂꯨ ꯈꯪꯗ꯭ꯔꯕꯅꯤ ꯀꯗ ꯑꯩ ꯀꯨꯟ ꯅꯤꯄꯥꯟ ꯅꯠꯇꯦ ꯀꯨꯟꯍꯣꯨꯝꯗ ꯀꯨꯟ ꯅꯤꯄꯥꯟ ꯁꯨꯃꯥꯏꯅꯗꯤ ꯑꯣꯏꯔꯒ ꯑꯗꯩ ꯀꯩꯅꯣꯁꯦ ꯎ ꯃꯉꯥꯅꯤꯁꯦ ꯁꯤ ꯇꯦꯟꯇꯛ ꯇꯦꯟꯁꯤꯟꯈꯤꯕꯅꯦꯕ ꯍꯥꯏꯗꯤ ꯉꯟꯅ ꯀꯩꯅꯣ ꯇꯧꯔꯅꯤ ꯍꯥꯏꯒꯨꯝ ꯇꯧꯈꯤꯕꯅꯦ ꯃꯥꯏꯁꯨ ꯑꯩ ꯐꯖꯅꯗꯤ ꯀꯩꯅꯣ ꯇꯧꯗ꯭ꯔꯦ ꯑꯗꯨꯅ ꯍꯧꯖꯤꯛ ꯃꯣꯏ ꯊꯧꯔꯥꯡꯗꯤ ꯍꯧꯈ꯭ꯔꯕꯅꯤ ꯍꯥꯏꯇꯥꯔꯦ ꯍꯥꯏꯗꯤ ꯃꯣꯏꯁꯤ ꯄꯨꯡ ꯀꯌꯥꯗ ꯀꯩꯅꯣ ꯍꯪꯉ ꯂꯩꯦ ꯍꯥꯏ ꯅꯣꯡ ꯃꯆꯨ ꯅꯣꯡ ꯃꯆꯨꯕꯅꯦ ꯨꯡ ꯉꯔꯥꯡ ꯃꯥꯔꯦ ꯗꯤ ꯀꯩꯅꯣ ꯗꯨꯝꯕꯨꯔ ꯗꯨꯝꯕꯨꯔ ꯍꯥꯏꯕ꯭ꯔꯥ ꯈꯟꯅꯤ ꯈꯟꯈ꯭ꯔꯕꯅꯦ ꯉꯔꯥꯡ ꯅꯍꯥꯟꯗꯒꯤ ꯑꯗꯨꯝ ꯑꯩꯁꯨ ꯈꯜꯂꯒꯁꯨ ꯂꯩꯔꯕꯅꯦꯕ ꯅꯣꯡꯁꯨꯨꯅꯤ ꯍꯥꯏꯔꯒꯤ ꯁꯣꯔꯣꯛꯇꯗꯤ ꯊꯥꯔꯤꯕ ꯃꯣꯏ ꯃꯄꯥꯗ ꯈꯤꯇꯪ ꯃꯤꯗꯣ ꯈꯤꯇꯪ ꯀꯩꯅꯣ ꯇꯧꯔꯛꯅꯤ ꯍꯥꯏꯔꯒ ꯃꯣꯏꯗꯤ ꯑꯗꯨ ꯁꯣꯔꯣꯛ ꯃꯅꯥꯛꯇꯗꯤ ꯑꯣꯏꯕꯅꯦꯕ ꯃꯌꯨꯝꯁꯤ ꯁꯨꯔꯣꯛ ꯀ ꯇꯞ ꯂꯞ ꯅꯥꯞꯅꯕ ꯃꯥꯏꯁꯤꯁꯨꯅ ꯃꯅꯨꯡꯗ ꯀꯩꯅꯣ ꯇꯧꯗ꯭ꯔꯗꯤ ꯃꯣꯏ ꯅꯥꯀꯟꯒꯤ ꯍꯥꯏꯗꯣꯏꯔꯥ ꯅꯥꯀꯟꯒꯤꯗꯨꯗꯩ ꯈꯤꯇꯪ ꯂꯧꯁꯤꯜꯂꯒ ꯑꯩꯅ ꯊꯥꯒꯨꯝ ꯇꯧꯔꯤꯕꯅꯤ ꯍꯧꯖꯤꯛꯁꯦ
ꯑꯗꯨꯗꯨ ꯉꯁꯤꯒꯤꯗꯤ ꯕ꯭ꯔꯦꯛꯐꯥꯁꯁꯦ ꯀꯩ ꯀꯩ ꯍꯣꯠꯅꯔꯗꯣꯏꯅꯣ ꯍꯥꯏꯕꯗꯤ ꯑꯗꯨꯝ ꯃꯊꯛꯇꯨꯗ ꯕ꯭ꯂꯦꯛ ꯀꯣꯐꯤꯗꯨꯃꯅ ꯌꯥꯍꯜꯂꯗꯣꯔꯤꯕ꯭ꯔꯥ ꯅꯠꯇ꯭ꯔꯒ ꯑꯇꯣꯞꯄ ꯀꯩꯀꯩ ꯂꯩꯔꯛꯑꯒꯦ
ꯀꯔꯤ ꯃꯇꯥꯡꯗ
ꯕ꯭ꯔꯦꯛꯐꯥꯁ ꯕ꯭ꯔꯗꯔ
ꯕ꯭ꯔꯦꯛꯐꯥꯁꯁꯦ ꯉꯁꯤꯒꯤꯗꯤ ꯁꯦꯡꯒꯥ ꯁꯦꯡꯒꯥ ꯂꯩꯔꯨꯔꯦ ꯑꯗꯣ ꯁꯦꯡꯒꯥꯗꯣ ꯑꯅꯤ ꯑꯍꯨꯝ ꯂꯩꯔꯨꯔꯦ ꯏꯟꯁꯥꯡꯁꯨ ꯍꯥꯞꯄꯤꯔꯛꯑꯦ ꯌꯦꯟꯁꯥꯡꯁꯤ ꯃꯥꯏꯔꯦꯟꯁꯨ ꯂꯩꯍꯧꯕꯅꯦ ꯃꯥꯏꯔꯦꯟ ꯍꯥꯞꯍꯧꯕ꯭ꯔꯗꯤ ꯇꯧꯔꯛꯄꯅꯦꯕ ꯑꯩꯅ ꯃꯔꯤꯟꯌ ꯑꯃꯨꯛ ꯆꯥꯖꯤꯜꯂꯗꯤ ꯎꯝ ꯐꯖꯔꯅꯤ ꯇꯨꯝꯃꯅꯤ ꯍꯥꯏ ꯑꯗꯨꯅ ꯀꯃꯥꯏꯅꯤ ꯑꯗꯨꯅ ꯍꯋꯥꯏ ꯗꯣ ꯑꯣꯏꯅ ꯍꯥꯞꯄꯛꯑꯣ ꯅꯣꯠ ꯁꯤꯡꯒꯥꯗꯨꯀ ꯆꯥꯔꯨꯔꯒꯦ ꯍꯥꯏꯗ ꯄꯨꯔ ꯂꯥꯛꯑꯦ ꯀꯔꯤꯁꯨ ꯅꯣꯡꯁꯨ ꯅꯣꯡꯁꯨ ꯆꯨꯔꯕꯅꯀꯣ ꯑꯁ ꯈꯨꯠꯂꯛ ꯃꯌꯥꯏꯁꯤ ꯂꯣꯏꯔꯦ ꯂꯝꯕꯤ ꯊꯥꯗꯕ ꯀꯩꯅꯣ ꯑꯩꯈꯣꯏ ꯕ꯭ꯂꯣꯛ ꯍꯥꯏꯗꯣꯏꯔ ꯑꯃ ꯀꯣꯏꯂꯥꯁ ꯊꯥꯗꯕ ꯃꯄꯥꯟ ꯍꯥꯏꯗꯨꯗꯤ ꯐꯖꯔꯦ ꯑꯗꯣ ꯂꯝꯕꯤ ꯂꯝꯕꯤꯁꯤ ꯅꯥꯇꯩ ꯆꯥꯗ꯭ꯔꯅꯤꯅ
ꯋꯥ
ꯆꯥꯗꯔꯤ ꯃ ꯇꯪꯔꯦꯒ
ꯅꯪ ꯆꯥꯔꯣ ꯕ꯭ꯔꯦꯛꯐꯥꯁꯁꯨ ꯆꯥꯔꯣ ꯑꯗꯨꯒ ꯃꯤꯅꯤꯠ ꯃꯉꯥꯃꯨꯛ ꯂꯩꯔꯒ ꯇꯧꯔꯛꯑꯣ ꯑꯩ ꯍꯥꯏꯔꯛꯑꯒꯦ ꯀꯣ ꯊꯝꯃꯒꯦ
ꯑꯣ ꯊꯝꯃꯣ ꯊꯝꯃꯃꯦꯣ